ꯍꯜꯂꯣ
ꯍꯜꯂꯣ ꯇꯥꯕ
ꯑꯧ ꯇꯥꯏꯌꯦ
ꯇꯥꯕ꯭ꯔꯣ ꯀꯩꯗꯧꯏꯅꯣ ꯀꯩꯗꯧꯋꯤꯅꯣ
ꯇꯥꯏꯌꯦ ꯇꯥꯏꯌꯦ ꯑꯦ ꯁꯨ ꯇꯧꯗꯦꯗ ꯁꯝ ꯄꯣꯠꯊꯥꯔꯤ
ꯆꯥꯛ ꯆꯥꯔꯕꯣ ꯆꯥꯛ ꯆꯥꯔꯕꯣ ꯅꯪꯒꯤ ꯅꯦꯋꯥꯛ ꯅꯨꯡꯉꯥꯏꯇꯕ ꯃꯥꯜꯂꯦ ꯃꯈꯣꯟ ꯇꯥꯗꯦ
ꯍꯜꯂꯣ
ꯇꯥꯕꯔ꯭ ꯇꯥꯔꯦ ꯇꯥꯔꯦ
ꯑꯣ
ꯆꯥꯛ ꯆꯥꯔꯕꯣ ꯅꯣꯏ
ꯆꯥꯗ꯭ꯔꯤ ꯆꯥꯗ꯭ꯔꯤ ꯇꯥꯔꯕꯣ ꯐꯖꯅ
ꯑꯗꯨꯝ ꯇꯥꯔꯕꯣ ꯖꯤꯛꯗꯤ
ꯇꯥꯔꯕꯣ ꯐꯖꯅ
ꯐꯖꯅ ꯇꯥꯔꯦ ꯇꯥꯗꯕ꯭ꯔꯥ
ꯎꯝ ꯉꯁꯥꯏꯋꯥꯏ ꯅꯦꯠꯋꯥꯛ ꯑꯃꯨꯃꯨꯛ ꯀꯩꯅꯣ ꯇꯧꯕ ꯑꯗꯨꯒꯤꯅꯤꯗ
ꯎꯝ ꯌꯥꯔꯔꯣꯏ
ꯎꯝ
ꯆꯥꯔꯦ ꯍꯥꯏꯕ꯭ꯔꯥ ꯆꯥꯗꯔ꯭ꯤ ꯍꯥꯏꯕ꯭ꯔꯥ ꯅꯣꯏ
ꯆꯥꯗ꯭ꯔꯤ ꯆꯥꯗ꯭ꯔꯤ
ꯀꯩ ꯢꯟꯖꯥꯡ ꯊꯣꯡꯉꯤꯅꯣ
ꯑꯥ ꯉꯁꯤꯗꯤ ꯏꯔꯣꯟꯕ ꯇꯧꯋꯦ
ꯀꯔꯤ ꯀꯩ ꯏꯔꯣꯜꯂꯤꯅꯣ
ꯈꯪꯗꯦ ꯀꯩ ꯏꯔꯣꯝꯕꯅꯣꯗꯤ ꯌꯦꯟꯗꯦꯝ ꯑꯣꯏꯔꯝꯗꯧ ꯃꯥꯜꯂꯤ
ꯎꯝ
ꯌꯦꯟꯗꯦꯝ ꯏꯔꯣꯝꯕ ꯑꯣꯏꯔꯝꯗꯧ ꯃꯥꯜꯂꯤ ꯑꯌꯨꯛꯇꯤ ꯀꯩ ꯅꯪꯗꯤ ꯆꯥꯔꯕꯣ
ꯑꯩ ꯆꯥꯗꯔ꯭ꯤꯗ
ꯎꯝ ꯀꯩꯗꯧꯔꯝꯃꯤꯅꯣ ꯅꯪ ꯊꯣꯡꯉꯤꯔꯣ
ꯍꯥ ꯑꯩ ꯊꯣꯡꯗꯦ ꯏꯅꯦꯍꯣꯏ ꯊꯣꯡꯉ ꯂꯩ
ꯎꯝ ꯑꯣ ꯅꯪꯅ ꯄꯣꯊꯥ ꯅꯨꯡꯉꯥꯏꯅ
ꯍꯥꯏꯇꯥꯔꯦ ꯑꯗꯨꯃꯥꯏꯅ
ꯃꯤꯀꯌꯥ ꯂꯩꯅꯣ ꯅꯪꯗꯤ ꯃꯤꯀꯌꯥ ꯂꯩꯔꯤꯅꯣ ꯅꯣꯏꯗꯤ
ꯑꯈꯣꯏꯗꯤ ꯃꯤ ꯃꯔꯤ
ꯎꯝ ꯅꯨꯡꯉꯥꯏꯔꯦꯅꯦ ꯁꯥꯕ꯭ꯔꯣ ꯅꯣꯏ ꯗꯗꯤ
ꯑꯁ ꯈꯔ ꯑꯗꯨꯝ ꯁꯥꯏ ꯑꯗꯨ ꯃꯄꯥꯟꯗ ꯅꯣꯡ ꯆꯨꯗꯦꯗ ꯅꯣꯡ ꯈꯔ ꯆꯨꯔꯗꯤ ꯐꯥꯗꯧꯅꯦ ꯅꯣꯡ ꯆꯨꯗꯦ ꯅꯣꯡ ꯆꯨꯔꯗꯤ ꯈꯔ ꯐꯗꯣꯅꯦ ꯌꯥꯝ ꯁꯥꯏ
ꯑꯩꯈꯣꯏꯗꯁꯨ ꯌꯥꯝ ꯁꯥꯏ ꯅꯣꯡꯁꯨ ꯁꯨꯛꯆꯨ ꯆꯨꯗꯦ
ꯑꯥ ꯅꯣꯡꯁꯤ ꯈꯔ ꯈꯔ ꯆꯨꯕꯤꯔꯗꯤ ꯐꯗꯧꯅꯤ ꯂꯧꯕꯨꯛꯇꯁꯨ ꯂꯧꯕꯨꯛꯇꯁꯨ ꯅꯣꯡ ꯈꯔ ꯆꯨꯔꯗꯤ ꯃꯍꯩ ꯃꯔꯣꯡ ꯈꯔ ꯄꯥꯟꯅꯕ
ꯑꯗꯨꯅꯤ ꯍꯥꯏꯔꯒ ꯅꯣꯏ ꯑꯗ ꯑꯥꯗ ꯂꯧ ꯂꯤꯡꯕ ꯍꯧꯔꯕꯣ
ꯑꯈꯣꯏꯗꯤ ꯀꯩꯅꯣ ꯇꯧꯗꯦ ꯑꯩꯈꯣꯏ ꯑꯈꯣꯏ ꯀꯩꯅꯣ ꯀꯩꯅꯣꯗ ꯅꯠꯇꯦ ꯂꯧ ꯀꯩꯀꯥ ꯀꯩꯅꯣ ꯇꯧꯗꯦ ꯑꯩꯈꯣꯏꯗꯤ
ꯅꯠꯇꯦ ꯅꯣꯏ ꯑꯗꯨꯋꯥꯏꯗ ꯍꯥꯏꯕꯅꯦ
ꯑꯖꯋ꯭ꯥꯏ ꯁ꯭ꯋꯥꯏ ꯀꯩꯅꯣꯗ ꯑꯌꯥꯝꯕ ꯕꯦꯂꯤ ꯁ꯭ꯋꯥꯏꯗꯒꯤ ꯂꯤꯡꯅꯕꯗꯤ ꯍꯧꯔꯕꯅꯤ
ꯑꯠꯁꯥ
ꯑꯥ ꯅꯣꯡ ꯈꯔ ꯇꯥꯔꯗꯤ ꯐꯒꯗꯕ ꯅꯣꯡꯁꯨ ꯇꯥꯗꯦ ꯇꯜꯂꯤ
ꯑꯁ ꯃꯤ ꯂꯧ ꯇꯧꯕ ꯃꯤꯁꯤꯡ ꯌꯥꯝ ꯋꯥꯔꯝꯃꯅꯤ ꯅꯣꯡꯁꯨ ꯁꯨꯇꯥ ꯇꯥꯗꯦ ꯑꯗꯨꯗꯤ
ꯎꯝ
ꯈꯔ ꯈꯔ ꯇꯥꯔꯗꯤ ꯐꯒꯗꯧꯕꯅꯤ ꯃꯣꯏꯒꯤꯖꯨ ꯈꯟꯕꯤꯔꯒ ꯁꯥꯕꯁꯨ ꯌꯥꯗ꯭ꯔꯦ ꯁꯥꯔꯦ ꯍꯟꯗꯛꯇꯤ ꯅꯪꯗꯤ ꯑꯌꯨꯛꯇꯤ ꯀꯩ ꯏꯟꯖꯥꯡ ꯆꯥꯏ
ꯑꯌꯨꯛꯇꯤ ꯗꯥꯜ ꯆꯥꯏꯗ ꯑꯩꯈꯣꯏꯗꯤ ꯅꯨꯡꯇꯤꯒꯤ ꯑꯌꯨꯛꯇꯤ ꯗꯥꯜ ꯑꯣꯏꯅ ꯆꯥꯔꯦ
ꯍꯣꯏ ꯍꯋꯥꯏꯅ ꯁꯝꯃꯝꯅꯤ ꯑꯩꯈꯣꯏꯖꯨ ꯆꯥꯏ ꯍꯋꯥꯏ ꯑꯌꯨꯛꯁꯦ ꯍꯋꯥꯏ ꯆꯥꯏ
ꯗꯥꯜꯁꯨ ꯑꯩꯈꯣꯏ ꯑꯩꯈꯣꯏꯅ ꯊꯣꯡꯉꯒꯗꯤ ꯑꯃꯨꯛ ꯍꯥꯎꯋꯦ ꯃꯌꯥꯡꯅ ꯊꯣꯡꯕ ꯗꯥꯜꯁꯤꯗꯤ ꯆꯤꯁ
ꯎꯝ ꯅꯪꯗꯤ ꯀꯗ ꯀꯥꯏꯗ ꯂꯩꯒꯦ ꯁ꯭ꯋꯥꯏꯗ ꯂꯩꯕ꯭ꯔꯣ ꯕꯦꯂꯤꯗ ꯂꯩꯕ꯭ꯔꯣ ꯀꯥꯏꯗ ꯂꯩꯒꯦ
ꯑꯁ꯭ꯋꯥꯏꯗ ꯂꯩꯇꯤꯌꯦ ꯑꯩ ꯈꯔ ꯂꯥꯞꯄꯗ ꯂꯩꯌꯦ
ꯑꯣ ꯑꯋꯥꯡꯕꯗ
ꯁꯔꯒꯥ ꯃꯅꯥꯛꯇ ꯍꯥꯏꯌꯣꯅꯦ
ꯃꯊꯛꯇ ꯂꯩꯌꯦꯕ
ꯍꯣꯏ ꯃꯊꯛꯇ ꯂꯩꯌꯧꯏ
ꯎꯝ ꯐꯩ ꯑꯗꯨꯁꯨ
ꯑꯗꯨꯗꯤ ꯆꯥꯛ ꯍꯤꯡꯖꯥꯡꯗꯤ ꯀꯃꯥꯏ ꯇꯧꯋꯤ ꯍꯤꯟꯖꯥꯡꯗꯨꯗꯤ ꯑꯗꯨꯋꯥꯏꯗ ꯍꯥꯎꯕ꯭ꯔꯣ ꯀꯃꯥꯏ ꯇꯧꯒꯦ ꯀꯩ ꯀꯩꯅ ꯍꯥꯎꯔꯤꯒꯦ ꯑꯗ꯭ꯋꯥꯏꯗꯗꯤ
ꯑ ꯐꯔꯤꯁꯦ ꯑꯩꯈꯣꯏꯅ ꯊꯣꯡꯕ ꯗꯥꯜꯅ ꯍꯥꯎꯏꯗ ꯗꯥꯜꯗꯗꯤ ꯑꯗꯨꯝ ꯍꯥꯎꯔꯦ ꯑꯗꯨ ꯑꯣꯏꯔꯁꯨ ꯑꯩꯈꯣꯏꯅ ꯊꯣꯡꯉꯥ ꯍꯦꯟꯅ ꯍꯦꯟꯅ ꯍꯥꯎ
ꯃꯥꯅꯦ ꯃꯥꯅꯦ ꯃꯥꯅꯦ ꯑꯩꯈꯣꯏꯅ ꯃꯤꯅ ꯊꯣꯡꯕꯕꯨꯗꯤ ꯑꯩꯈꯣꯏꯅ ꯊꯣꯡꯕꯅ ꯍꯦꯟꯅ ꯍꯥꯎꯕꯅꯤ ꯏꯁꯥ ꯏꯁꯥꯅ ꯊꯣꯡꯕꯅꯀꯣ ꯑꯩꯈꯣꯏꯅ ꯍꯥꯏꯕꯗꯤ ꯎꯝ ꯆꯥꯅꯤꯡꯕꯗꯣ ꯏꯟꯒ꯭ꯔꯤꯗꯤꯌꯦꯟꯁꯇꯣ ꯑꯗꯨꯝ ꯃ ꯍꯥꯎꯅꯕ ꯏꯟꯒ꯭ꯔꯤꯗꯤꯌꯦꯟꯁꯇꯣ ꯐꯖꯅ ꯑꯗꯨꯝ ꯍꯥꯞꯄꯤꯗꯅ ꯎꯝ ꯑꯗꯒꯤ ꯃꯤꯅ ꯊꯣꯡꯕꯁꯤꯅ ꯑꯃꯨꯛ ꯀꯩ ꯍꯥꯏꯇꯥꯔꯦ ꯀꯃꯟ ꯑꯣꯏꯕꯗꯨ ꯈꯛꯇꯅꯦꯕ
ꯎꯝ
ꯍꯥꯞꯄ ꯀꯩꯅꯣ ꯈꯣꯠꯄꯒꯨꯝꯕꯁꯨ ꯆꯞ ꯃꯥꯟꯅꯕꯒꯨꯝ ꯇꯧꯋꯦ ꯑꯗꯨ ꯑꯣꯏꯔꯁꯨ ꯑꯩꯈꯣꯏꯅ ꯊꯣꯡꯉꯗꯤ ꯑꯗꯨꯝ ꯇꯣꯉꯥꯟꯈꯤꯕꯗꯣꯀꯣ
ꯎꯝ ꯃꯥꯅꯤ ꯑꯗꯨꯠ ꯑꯥ ꯀꯩꯀꯩꯗꯤ ꯀꯃꯥꯏ ꯇꯧꯋꯤ ꯀꯣꯂꯦꯖ ꯆꯠ ꯀꯣꯂꯦꯖ ꯂꯣꯏꯔꯕꯣ
ꯑꯗꯨꯝ ꯇꯧꯔꯤꯗ ꯀꯣꯂꯦꯖ ꯇꯧꯔꯤ
ꯑꯣ ꯀꯩ ꯀꯩ ꯀꯣꯂꯦꯖꯇ ꯇꯝꯃꯤꯒꯦ
ꯀꯣꯂꯦꯖꯇꯤ ꯑꯣꯄꯦꯟꯗ ꯇꯧꯕꯅꯦ
ꯑꯣ ꯀꯩꯅꯣꯗ
ꯀꯣꯂꯦ ꯀꯣꯂꯦꯖ ꯑꯥ ꯅꯠꯇꯦ ꯖꯥꯗꯣꯅꯪꯗ
ꯀꯣꯂꯦꯖꯇꯤ ꯀꯩꯅꯣꯗ ꯇꯧꯕꯅꯦ ꯑꯗꯨꯒ ꯁꯤꯗꯅ ꯀꯩꯅꯣ ꯗꯤꯄ꯭ꯂꯣꯃꯥꯒꯤ ꯆꯠꯊꯔꯥ ꯂꯩꯕ ꯂꯥꯏꯟ ꯑꯃꯒꯤ ꯇꯣꯉꯥꯟꯅ
ꯑ ꯀꯩ ꯁꯕꯖꯦꯛꯇꯅꯣ
ꯑ ꯕꯥꯌꯣꯂꯣꯖꯤꯗ ꯇꯧꯕꯅꯦꯗ
ꯑꯣ ꯑꯩꯁ ꯌꯝ ꯐꯩ
ꯅꯣꯏꯗꯤ ꯀꯩꯀꯩ ꯇꯧꯔꯤꯒꯦ
ꯑꯩꯖꯨ ꯑꯩ ꯑꯣꯖꯥ ꯑꯣꯏꯔꯤ
ꯑꯣ ꯀꯩꯁ ꯀꯩ ꯁꯕꯖꯦꯛꯀꯤꯅꯣ
ꯀꯃꯔꯁ ꯑꯩꯅꯃꯨꯛ
ꯑꯁ ꯀꯃꯔꯁ ꯇꯧ ꯀꯃꯔꯁ ꯇꯧꯕ ꯃꯤꯁꯦ
ꯑ ꯁꯥꯅꯠ ꯇꯦꯗ ꯁꯥꯅꯗꯦꯗ ꯀꯃꯔꯁ ꯎꯝ ꯅꯨꯡꯉꯥꯏꯌꯦ ꯀꯃꯔꯁ ꯇꯧꯕꯖꯦ ꯁꯨꯝ ꯄꯥꯝꯖꯕꯒꯤꯀꯣ ꯇꯧꯕꯅꯤ
ꯑꯗꯨ ꯑꯣꯏ ꯑꯗꯨ ꯑꯣꯏꯔꯗꯤ ꯈꯔ ꯍꯜꯂꯝꯃꯅꯤꯅ
ꯑꯥ ꯍꯣꯏ ꯑꯩꯅꯕꯨꯗꯤ ꯍꯥꯜꯂꯦ ꯑ ꯑꯗꯨ ꯀꯩꯁꯨ ꯌꯥꯝꯅ ꯍꯟꯅꯔꯝꯃꯣꯏꯗ ꯆꯍꯤ ꯑꯅꯤ ꯑꯍꯨꯝ ꯑꯗꯨꯃꯥꯏꯅ ꯑꯣꯏꯔꯝꯒꯅꯤ ꯑꯍꯨꯝ ꯃꯔꯤ
ꯊ꯭ꯔꯤ ꯇꯨ ꯐꯣꯔ ꯏꯌꯔꯁ ꯑꯗꯨꯃꯥꯏ ꯑꯣꯏꯔꯝꯒꯅꯤ
ꯀꯥꯏꯗ ꯀꯥꯏꯗ ꯇꯣꯡꯕꯅꯣ
ꯑꯩꯔꯣ
ꯍꯣꯏ
ꯑꯩꯗꯤ ꯑ ꯀꯩꯅꯣ ꯁ꯭ꯀꯨꯜ ꯂꯥꯕ
ꯍꯣꯏ ꯁ꯭ꯀꯨꯜꯗꯣ
ꯑꯩ ꯏꯌꯥꯔꯄꯣꯠ ꯔꯣꯝꯗ ꯇꯧꯋꯦ ꯏꯌꯥꯔꯄꯣꯠ ꯔꯣꯝꯗ ꯏꯌꯥꯔꯄꯣꯔꯠ ꯃꯅꯥꯛꯇ ꯂꯩꯕ ꯁ꯭ꯀꯨꯜꯗ
ꯑꯁꯥ ꯑꯣꯖꯥ ꯇꯧꯕꯁꯤ ꯅꯨꯡꯉꯥꯏꯗꯤ ꯅꯨꯡꯉꯥꯏꯔꯝꯒꯅꯤ ꯑꯗꯨ ꯋꯥꯗꯤ ꯋꯥꯁꯨ ꯋꯥꯔꯝꯒꯅꯤꯗꯀꯣ
ꯍꯣꯏ ꯑ ꯃꯈꯟ ꯃꯈꯟꯅꯤ ꯑꯃꯨꯛꯁꯨ ꯅꯨꯡꯉꯥꯏ ꯑꯃꯨꯛꯁꯨ ꯑꯃꯨꯛꯁꯨ ꯋꯥꯕ ꯄ꯭ꯔꯦꯁꯔꯁꯨ ꯑꯃꯨꯛ ꯆꯥꯕ ꯌꯥꯎꯋꯤ
ꯑꯣ
ꯄ꯭ꯔꯦꯁꯔꯁꯖꯨ ꯑꯃꯨꯛ ꯂꯩꯕ ꯌꯥꯎꯋꯤ
ꯑꯣꯖꯥ ꯇꯧꯔꯒ ꯃꯤ ꯑꯉꯥꯡꯁꯤꯡꯗ ꯇꯥꯛꯑ ꯂꯩꯕꯗꯣ
ꯎꯝ
ꯀꯃꯥꯏꯅ ꯐꯤꯜ ꯇꯧꯕ꯭ꯔꯥ
ꯑꯥ ꯑꯣꯖꯥ ꯑꯣꯖꯥ ꯐꯤꯜ ꯇꯧꯕ꯭ꯔꯥ ꯍꯥꯏꯕ꯭ꯔꯣ
ꯍꯣꯏ ꯍꯥꯏꯕꯗꯤ ꯑꯈꯣꯏꯗꯤ ꯑꯈꯣꯏꯅ ꯏꯁꯇꯨꯗꯦꯟ ꯑꯣꯏꯔꯦ ꯍꯥꯏꯔꯒꯗꯤ ꯑꯁ ꯑꯣꯖꯥꯅ ꯑꯣꯖꯥꯅ ꯇꯥꯛꯑꯀꯥꯟꯗꯁꯨ ꯑꯈꯣꯏꯅ ꯑꯗꯨꯝ ꯇꯥꯁꯟꯅꯗꯕꯤꯗ ꯑꯗꯨꯝ ꯂꯩꯊꯣꯛꯑꯦ ꯂꯩꯊꯣꯛꯑꯦꯗꯅ ꯑꯗꯨ ꯑꯣꯏꯔꯁꯨ ꯑꯈꯣꯏꯒꯤ ꯀꯩꯅꯣ ꯄꯨꯛꯅꯤꯡꯗꯗꯤ ꯀꯦꯝ ꯈꯟꯕꯤꯗꯦꯗꯅ ꯃꯋꯥ ꯂꯧ ꯗꯦꯒꯤ ꯇꯥꯏꯞꯇ ꯂꯩꯌꯦꯗꯅ
ꯑꯥ
ꯑꯗꯨꯗꯣ ꯑꯗꯨꯃꯥꯏꯅ ꯑꯈꯣꯏꯅ ꯗꯨꯃꯥꯏꯅ ꯂꯩꯕꯗꯣ ꯑꯣꯖꯥ ꯈꯣꯏꯗꯤ ꯀꯃꯥꯏꯅ ꯐꯤꯜ ꯇꯧꯔꯝꯒꯗ꯭ꯔꯥ
ꯑꯥꯏ ꯑꯣꯖꯥ ꯑꯣꯖꯥ ꯑꯗꯨ ꯇꯥꯗꯕꯗꯣ ꯑꯣꯖꯥꯗꯤ ꯂꯣꯏ ꯎꯏꯌꯦ ꯂꯣꯏ ꯈꯪꯉꯦ ꯑꯁꯦꯡꯕ ꯈꯪꯉꯦ
ꯑꯗꯨꯝ ꯁꯛꯇꯒꯤ ꯑꯗꯨꯝ ꯈꯪꯉꯝꯒꯅꯤꯗꯀꯣ
ꯑꯥ ꯁꯛꯇꯒꯤ ꯑꯗꯨꯝ ꯈꯪꯑꯦ ꯑꯦ ꯁꯤ ꯑꯉꯥꯡꯁꯤ ꯑꯉꯥꯡꯁꯤ ꯇꯥꯏꯌꯦ ꯇꯥꯗꯦ ꯁꯤ ꯀꯩꯅꯣ ꯒ꯭ꯌꯥꯟ ꯇꯥꯑꯦ ꯇꯥꯗꯦꯁꯦ ꯂꯣꯏ ꯈꯪꯉꯤ ꯑꯩꯅ ꯇꯥꯛꯏꯁꯦ ꯒ꯭ꯌꯥꯟ ꯇꯥꯏꯑꯌꯦ ꯃꯥ ꯇꯥꯗꯦ ꯍꯥꯏꯕꯁꯤ ꯈꯪꯉꯤ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
ꯑꯗꯨ ꯂꯣꯏ ꯈꯪꯉꯦ ꯑꯗꯨꯝ ꯂꯣꯏꯅ ꯎꯕ ꯎꯏꯌꯦꯗ ꯍꯥꯏꯕꯗꯤ ꯋꯥꯏꯠ ꯕꯣꯔꯗ ꯃꯅꯥꯛ ꯇꯒꯤꯀꯣ ꯑꯗꯨꯝ ꯃꯥꯒꯤ ꯕꯦꯟꯁ ꯗꯦꯛꯁ ꯇ ꯐꯖ ꯇꯧꯔꯦ ꯑꯉꯥꯡꯁꯤ ꯀꯔꯤ ꯀꯔꯤ ꯂꯣꯏ ꯎ ꯑꯗꯨꯝ ꯂꯣꯏ ꯎꯏ ꯑꯩꯈꯣꯏꯅꯗꯤ ꯑꯩꯈꯣꯏꯁꯦ ꯏꯁꯇꯨꯗꯦꯟ ꯑꯣꯏꯔꯤꯉꯩꯗꯗꯤ ꯑꯣꯖꯥꯅ ꯎꯔꯣꯏ ꯀꯥꯏꯅ ꯈꯟꯕꯁꯦ ꯑꯗꯨꯝ ꯂꯣꯏ ꯎꯏꯑꯦꯕ
ꯍꯥꯏꯔꯒ ꯅꯣꯏꯗꯗꯤ ꯀꯩꯅꯣ ꯅꯣꯏꯒꯤ ꯁ꯭ꯀꯨꯜꯗꯗꯤ ꯀꯩꯅꯣ ꯑꯉꯥꯡꯁꯤꯡꯗ ꯐꯨꯕ ꯆꯩꯕ ꯈꯣꯠꯄꯒꯨꯝꯕꯗꯤ ꯑꯗꯨꯝ ꯇꯧꯕ꯭ꯔꯥ ꯅꯠꯇ꯭ꯔꯒ ꯇꯧꯍꯟꯗꯕ꯭ꯔꯥ
ꯑꯌꯥꯝꯕ ꯇꯧꯍꯟꯗꯦ ꯑꯗꯣ ꯈꯔ ꯈꯔ ꯈꯔ ꯈꯔ ꯀꯩꯅꯣꯗꯤ ꯇꯧꯏ
ꯅꯣꯏ ꯆꯥꯛ ꯆꯥꯒꯦ ꯇꯧꯔ ꯂꯩꯔꯕꯔ
ꯑꯃꯨꯛꯁꯨ ꯀꯩꯅꯣ ꯇꯧꯕ ꯑꯃꯨꯛꯁꯨ ꯈ ꯀꯩꯅꯣꯗꯤ ꯗꯤꯁꯤꯄ꯭ꯂꯤꯟ ꯌꯥꯝ ꯀꯥꯏꯔꯗꯤ ꯐꯨꯏꯌꯦꯗ ꯑꯃꯨꯛꯁꯨ
ꯎ
ꯁꯤꯆꯨꯋꯦꯁꯟ ꯁꯤꯆꯨꯋꯦꯁꯟꯒꯤ ꯃꯇꯨꯡ ꯏꯜꯂꯦ ꯑꯗꯨꯝ
ꯎꯝ
ꯅꯣꯏ ꯆꯥꯛ ꯆꯥꯈꯤꯔꯣꯏꯗ꯭ꯔꯣ
ꯍꯥꯥ
ꯆꯥꯛ ꯆꯥꯈꯤꯔꯣꯏꯗ꯭ꯔꯣ ꯅꯣꯏ
ꯆꯥꯈꯤꯔꯣꯏ ꯋꯥꯠꯂꯤ ꯈꯤꯇꯪ ꯊꯦꯡꯅ ꯆꯥꯏꯌꯦ
ꯎ
ꯎ ꯅꯪ ꯕꯣꯜꯗꯤ ꯌꯦꯡꯗ꯭ꯔꯣ
ꯑꯁ ꯌꯦꯡꯗꯦꯗ ꯍꯣꯏ ꯅꯣꯏ ꯌꯦꯡꯕ꯭ꯔꯣ
ꯑꯥ ꯃꯔꯛ ꯃꯔꯛꯇ ꯌꯦꯡꯉꯦ ꯑꯩꯁꯨ ꯅꯨꯡꯇꯤꯒꯤꯗꯤ ꯌꯦꯡꯗꯦ ꯎꯝ ꯃꯔꯛ ꯃꯔꯛꯇ ꯌꯦꯡꯉꯦ
ꯑꯥ
ꯅꯨꯡꯉꯥꯏ
ꯈꯪꯗꯦꯗ ꯍꯧꯖꯤꯛꯀꯥꯟꯒꯤ ꯀꯩꯅꯣꯁꯦ ꯈꯥꯁꯦ ꯇꯨꯃꯤꯟ ꯇꯨꯃꯤꯟ ꯂꯩꯔꯦ ꯍꯧꯖꯤꯛꯀꯥꯟꯁꯦ ꯍꯥꯟꯅꯗꯤ ꯌꯥꯝ ꯂꯥꯡꯉꯝꯕ ꯕꯣꯜꯒꯁꯦ
ꯎꯍ ꯍꯟꯗꯛ ꯀꯩꯅꯣ ꯇꯧꯕ ꯎꯝ ꯕꯣꯜꯁꯦ ꯂꯥꯡꯉꯁꯨ ꯍꯟꯗꯛꯅꯅꯦ ꯀꯩꯅꯣ ꯇꯧꯕ ꯌꯨ ꯑꯦꯁ ꯀꯤ ꯇꯥꯏꯝ ꯖꯣꯟꯁꯦ
ꯑꯥ
ꯑꯗꯣ ꯑꯩꯈꯣꯏꯒꯤ ꯁꯦ ꯏꯟꯗꯤꯌꯟ ꯏꯁꯇꯦꯟꯗꯔꯠ ꯇꯥꯏꯝꯁꯤꯒ ꯀꯩꯅꯣ ꯇꯧꯕ ꯈꯦꯠꯅꯕꯁꯦ ꯑꯗꯨꯅ ꯑꯩꯈꯣꯏꯅ ꯑꯍꯤꯡꯗ ꯇꯥꯕꯅꯤꯅ ꯇꯨꯝꯕ ꯃꯇꯝꯗ ꯇꯥꯕꯅꯤꯅ ꯃꯌꯥꯝꯁꯨ ꯋꯥꯅꯕ ꯍꯥꯏꯇꯥꯔꯦ ꯌꯦꯡꯕ ꯉꯝꯗꯕ ꯑꯗꯨꯅꯅꯤ
ꯑꯣꯏꯔꯥ ꯃꯥꯜꯂꯦꯅꯦ
ꯎꯝ ꯁꯤꯅꯅꯤ ꯑꯩꯈꯣꯏꯁꯨ ꯕꯣꯜ ꯌꯦꯡꯅꯤꯡꯉꯦ ꯑꯗꯣ ꯎꯄꯥꯏ ꯂꯩꯇꯦ꯫
ꯑꯁ ꯕꫭꯜ ꯕꯣꯜꯒ ꯌꯦꯡꯉꯗꯤ ꯍꯌꯦꯡ ꯑꯌꯨꯛ ꯍꯧꯒꯠꯄꯗ ꯌꯥꯝ ꯃꯣꯠ ꯌꯥꯝ ꯊꯤ ꯋꯥꯔꯝꯃꯦꯍꯦ
ꯑꯥꯎ ꯋꯥꯏ ꯑꯗꯨꯅ ꯃꯣꯔꯅꯤꯡꯒꯤ ꯃꯦꯠꯁꯀꯨꯝꯕ ꯁꯨꯇꯤ ꯂꯩꯔꯗꯤ ꯌꯦꯡꯕꯀꯣ
ꯇꯧ ꯑꯣ
ꯑꯗꯨꯃꯥꯏꯅ ꯇꯧꯕ
ꯑꯠꯁꯥ
ꯑꯗꯨꯃꯥꯏꯅ ꯅꯠꯇ꯭ꯔꯗꯤ ꯋꯥꯏ
ꯋꯥꯔꯝꯅꯤ
ꯎꯝ꯫ ꯕꯣꯜꯁꯨ ꯑꯗꯨꯝ ꯅꯨꯡꯉꯥꯏ ꯌꯦꯡꯕ ꯌꯥꯝꯅꯁꯨ ꯅꯨꯡꯉꯥꯏ ꯍꯥꯏꯔꯗꯤ ꯑꯁ ꯑꯍꯩꯕ ꯉꯥꯛꯇ ꯇꯥꯕꯁꯤ ꯅꯨꯡꯉꯥꯏꯖꯥꯠꯅꯤ ꯌꯦꯡꯕ
ꯑꯗ ꯍꯩꯕꯒ ꯍꯩꯇꯕꯒꯗꯤ ꯕꯤꯠ ꯂꯩꯇꯦꯕ ꯇꯥꯕ ꯌꯦꯡꯕꯗꯣ ꯑꯍꯩꯕꯗꯨꯅ ꯑꯗꯨꯝ ꯕꯣꯜꯗꯣ ꯕꯣꯜꯗꯣ ꯑꯗꯨꯝ ꯀꯅꯣ ꯄꯥꯏꯔꯒ ꯂꯩꯕꯅꯤꯅ
ꯑꯣ
ꯑꯗꫭ ꯑꯗꫭ ꯍꯩꯕ ꯍꯩꯕ ꯃꯠ ꯑꯍꯩꯕ ꯉꯥꯛꯇ ꯇꯥꯕꯁꯤꯅꯤ ꯅꯨꯡꯉꯥꯏꯔꯤ ꯌꯦꯡꯕ ꯑꯁ
ꯅꯍꯥꯟ ꯅꯣꯔꯋꯦꯒ ꯀꯩꯅꯣ ꯁꯥꯟꯅꯕꯗꯣ ꯌꯦꯡꯕ꯭ꯔꯥ
ꯑ ꯅꯣꯔꯋꯦꯒ ꯐ꯭ꯔꯥꯟꯁꯀꯥ
ꯑꯥꯎ
ꯑꯥꯎ ꯃꯗꯨꯁꯨꯨ ꯐꯖꯩ ꯑꯥꯎ
ꯁꯥ ꯑꯗꯨꯗꯣ ꯑꯗꯨꯗꯣ ꯈꯔ ꯌꯥꯝ ꯕꯥꯏꯔꯦꯜ ꯆꯠꯄꯒꯨꯝ ꯎꯏꯑꯗ ꯑꯇꯩꯗꯤ ꯄꯥꯛꯆꯠꯄ ꯎꯗꯦ ꯑꯗꯣ
ꯑꯥ ꯚꯥꯏꯔꯦꯜꯒꯨꯝꯕ ꯌꯥꯝ ꯆꯠꯀꯜꯂꯤꯁꯦ ꯎꯝ ꯄꯣꯔꯇꯨꯒꯣꯜꯒ ꯑꯥꯔꯖꯦꯟꯇꯤꯅꯥꯒ ꯁꯥꯟꯅꯕꯁꯦ
ꯑꯥꯎ
ꯎꯝ ꯔꯣꯅꯥꯜꯗꯣꯒ ꯃꯦꯁꯤꯒ ꯁꯥꯟꯅꯕ ꯅꯨꯃꯤꯠꯁꯦ ꯑꯁꯤꯒꯨꯝꯕꯁꯨ ꯈꯔ ꯈꯔ ꯚꯥꯏꯔꯦꯜ ꯆꯠꯀꯅꯤ ꯑꯇꯩꯗꯤ ꯀꯩꯁꯨ ꯌꯥꯝꯅ ꯚꯥꯏꯔꯦꯜ ꯆꯠ ꯅꯦꯏꯃꯥꯁꯨ ꯌꯥꯝꯅꯗꯤ ꯆꯠꯇꯦ ꯅꯦꯏꯃꯥꯁꯨ ꯌꯥꯝꯅ ꯁꯥꯟꯅꯗꯕꯅꯤꯅ
ꯑꯗꯨꯒ ꯉꯔꯥꯡ ꯁꯥꯟꯅꯕꯗꯣ ꯌꯥꯎꯕ꯭ꯔꯥꯅꯦ ꯃꯥ
ꯅꯦꯏꯃꯥ ꯅꯦꯏꯃꯥ ꯌꯥꯎꯗꯦ ꯃꯈꯣꯡ ꯅꯥꯕꯒꯤ ꯃꯥꯁꯨ ꯉꯔꯥꯡ
ꯀꯩꯅꯣ ꯍꯥꯏꯅꯤꯗꯥ ꯑꯗꯨꯁꯨ ꯃꯈꯣꯡ ꯑꯗꯨꯝ ꯅꯔꯥ ꯂꯩ꯫
ꯑꯥ
ꯀꯃꯥꯏ ꯇꯧ ꯖꯥꯠꯅꯣ
ꯑꯗꯨꯅꯤ ꯈꯪꯗꯦ ꯃꯥꯁꯦ
ꯑꯗꯨꯗꯤ ꯉꯁꯤꯗꯤ ꯀꯩꯀꯩ ꯂꯩꯕꯖꯥꯠꯅꯣ ꯅꯠꯇ꯭ꯔꯒ ꯂꯩꯇꯖꯥꯠꯂꯣ
ꯉꯁꯤꯗꯤ ꯉꯁꯤꯁꯨ ꯈꯔ ꯈꯔꯗꯤ ꯂꯩꯕꯅꯦ ꯑꯩꯁꯨ ꯀꯥꯎꯔꯦ ꯉꯁꯤꯗꯤ
ꯎꯝ ꯉꫭ ꯅꯣꯏꯗꯤ ꯑꯗꯨꯝ ꯅꯣꯔꯃꯦꯜ ꯇꯥꯏꯝꯗꯤ ꯄꯨꯡ ꯀꯌꯥ ꯀꯌꯥꯗ ꯇꯨꯝꯅꯒꯦ
ꯑꯗꯨꯝ ꯄꯨꯡ ꯑꯥ ꯄꯨꯡ ꯇꯔꯥꯃꯥꯊꯣꯏ ꯇꯔꯥꯃꯥꯊꯣꯏ ꯃꯈꯥꯏ ꯁꯨꯃꯥꯏꯅ ꯇꯨꯝꯃꯦ
ꯑꯗꯨꯗ ꯇꯨꯝꯕꯅꯤ ꯉꯝꯗꯦꯗ ꯍꯦꯛꯇ ꯎꯝ
ꯉꯟꯅ ꯇꯨꯝꯕꯅꯗꯤ ꯍꯦꯟꯅ ꯐꯕꯅꯦꯗ ꯍꯛꯆꯥꯡ